ꯍꯜꯂꯣ
ꯇꯥꯔꯕ꯭ꯔꯣ
ꯑꯣ ꯇꯥꯏꯌꯦ
ꯀꯩꯗꯧꯔꯝꯃꯤꯅꯣ
ꯁꯨꯝ ꯄꯣꯊꯥꯔꯝꯃꯤꯅꯦ
ꯎꯝ ꯑꯗꯨ ꯍꯥꯏꯔꯦ ꯑꯩ ꯍꯩ ꯆꯥꯔꯝꯕꯅꯦꯕꯀꯣ ꯍꯩꯅꯧꯗꯣ ꯀꯩꯅꯣ ꯇꯧꯔꯒ ꯑꯁꯪꯕꯁꯨ ꯆꯥꯔꯦ ꯑꯗꯩ ꯑꯃꯨꯟꯕꯁꯨ ꯆꯥꯔꯦ ꯑꯁꯪꯕꯗꯣ ꯍꯥꯏ ꯍꯥꯏ ꯃꯄꯥꯟ ꯁꯥꯔꯦꯕꯀꯣ ꯑꯗꯨꯏꯗꯣ ꯁꯨꯡꯆꯠ ꯇꯧꯔꯒ ꯁꯤꯠꯂꯦ ꯑꯗꯒꯤ ꯅꯨꯡꯁꯤꯠꯗ ꯍꯥꯞꯄꯦ ꯃꯣꯔꯣꯛ ꯑꯇꯦꯛꯄ ꯍꯥꯞꯄꯦ ꯆꯤꯅꯤ ꯈꯔ ꯍꯥꯞꯄꯦ ꯊꯨꯝ ꯈꯔ ꯍꯥꯞꯄꯦ ꯇꯨꯝꯃꯨꯕꯩ ꯍꯧꯔꯛꯄꯩ ꯀꯥꯟꯗ ꯆꯥꯕ ꯀꯥꯟꯗ ꯌꯥꯝ ꯍꯥꯎꯕꯗꯣ ꯑꯗꯨꯃꯥꯏꯅ ꯑꯣꯏꯌꯦ ꯅꯣꯏꯗꯤ ꯍꯩꯅꯧ ꯀꯩꯀꯩ ꯆꯥꯔꯤꯕꯣ ꯍꯧꯖꯤꯛꯀꯥꯟꯗ ꯐꯪꯕ꯭ꯔꯕ ꯑꯗꯨꯝ
ꯑꯩꯅꯧꯁꯦ ꯑꯩꯈꯣꯏꯒꯤ ꯏꯇꯩꯃꯒꯤ ꯃꯆꯦ ꯑꯃ ꯃꯃꯥꯡꯂꯣꯝ ꯑꯣꯡꯕꯗꯣ ꯃꯣꯏꯒꯤꯗꯤ ꯍꯤꯡꯒꯣꯟ ꯌꯥꯝ ꯆꯥꯎꯋꯤꯗꯅ ꯑꯗꯨꯒꯤ ꯅꯍꯥꯟꯗꯣ ꯃꯣꯏ ꯃꯆꯦ ꯑꯃ ꯍꯧꯖꯤꯛ ꯃꯃꯥꯡꯗ ꯑꯣꯝꯕ ꯃꯆꯦꯗꯨꯒꯤ ꯑꯗꯨꯒꯤ ꯃꯊꯛꯇ ꯃꯆꯦ ꯑꯃ ꯂꯩꯔꯤꯕꯀꯣ ꯑꯗꯨꯏꯗꯨꯅ ꯑꯃꯨꯛ ꯃꯅꯤꯡꯗ ꯑꯣꯡꯉꯦꯕꯀꯣ ꯑꯩꯈꯣꯏꯔꯣꯝꯒꯤ ꯑꯗꯨꯗ ꯃꯣꯏꯒꯤ ꯃꯌꯨꯝꯗ ꯃꯣꯏꯒꯤ ꯃꯅꯤꯡꯒꯤ ꯃꯆꯦꯁꯤꯅ ꯉꯍꯥꯟ ꯆꯥꯛ ꯀꯧꯕꯗꯨꯗ ꯉꯁꯥꯏꯒꯤ ꯃꯃꯥꯡꯒꯤ ꯏꯆꯦꯗꯨꯅ ꯑꯃꯨꯛ ꯆꯥꯛꯀꯧꯕ ꯂꯥꯛꯄꯗꯨꯗ ꯑꯩꯈꯣꯏꯗꯤ ꯂꯝꯕꯤ ꯐꯥꯎꯔꯒ ꯑꯩꯈꯣꯏꯌꯨꯝꯕ ꯐꯥꯎꯔ ꯆꯠꯈꯤꯗꯣꯏꯅꯤꯗꯅ ꯑꯩꯈꯣꯏ ꯂꯝꯕꯦꯜꯗꯣ ꯑꯗ ꯃꯥꯅ ꯑꯩꯈꯣꯏꯗ ꯉꯍꯥꯟ ꯍꯩꯅꯧ ꯃꯌꯥꯝ ꯄꯨꯕꯤꯔꯛꯑꯦ ꯑꯩꯅꯧ ꯃꯈꯜ ꯑꯍꯨꯝꯅꯦ ꯃꯥꯟ ꯄꯔꯛꯏꯗꯣ ꯈꯔ ꯄꯤꯛꯇꯛ ꯇꯧꯕ ꯑꯝꯅꯦ ꯑ ꯃꯌꯥ ꯑꯣꯏꯔꯞ ꯇꯧꯕ ꯑꯝꯅꯦ ꯑꯗꯒꯤ ꯑꯃꯗꯤ ꯌꯥꯝ ꯆꯥꯎꯋꯦ ꯑꯗꯨꯗꯤ ꯄꯥꯛꯅ ꯃꯤ ꯄꯥꯛꯅ ꯄꯥꯡꯒꯟꯗꯕ ꯍꯩꯅꯧꯅꯤ ꯑꯗꯨꯒꯤ ꯍꯩꯅꯧꯗꯨꯗꯤ ꯑꯩꯈꯣꯏꯒꯤ ꯍꯩꯅꯧꯁꯦ ꯀꯥꯞ ꯑꯃ ꯈꯤꯇꯪ ꯍꯦꯜꯂꯦ ꯁꯥꯡꯕ ꯑꯗꯨꯒ ꯆꯥꯎꯁꯨ ꯌꯥꯝ ꯆꯥꯎꯕ ꯍꯩꯅꯧ ꯑꯃꯅ ꯀꯦꯖꯤ ꯃꯩ ꯃꯌꯥꯃꯨꯛ ꯊꯥꯏ ꯇꯥꯏ ꯑꯗꯨ ꯍꯩꯅꯧꯗꯣ
ꯎꯝ
ꯀꯦꯖꯤ ꯃꯕꯨꯗꯤ ꯐꯐꯥꯠꯇꯦ ꯑꯗꯨꯕꯨ ꯑ ꯍꯧꯖꯤ ꯃꯌꯥꯝ ꯑꯃꯛ ꯇꯥꯏꯑꯕꯀꯣ ꯃꯔꯨꯕꯗꯣ ꯏꯄꯥ ꯄꯥꯔꯒ ꯁꯥꯡꯕ꯭ꯔꯣꯡ ꯁꯥꯡꯉꯦꯕꯀꯣ ꯑꯗꯨ ꯑꯁ ꯌꯥꯝ ꯆꯥꯎꯋꯦ ꯑꯗꯨ ꯍꯩꯅꯧꯗꯣ ꯎꯝ ꯑꯗꯨ ꯃꯥꯗꯤ ꯑꯩꯈꯣꯏꯒꯤ ꯃꯨꯟ ꯐꯥꯠꯇ꯭ꯔꯤꯉꯩꯗ ꯑꯗꯨꯝ ꯍꯦꯛꯂꯛꯑꯦꯕ ꯃꯣꯏꯅ ꯑꯗꯨꯒ ꯑꯩꯈꯣꯏꯅ ꯅꯨꯃꯤꯠ ꯃꯔꯤ ꯃꯉꯥꯅꯤꯒꯨꯝꯕ ꯊꯝꯃꯒ ꯑꯗꯨꯝ ꯃꯊꯟꯇ ꯑꯗꯨꯝ ꯃꯨꯟꯖꯔꯛꯑꯦꯕꯀꯣ ꯑꯗꯨꯒ ꯑꯗꯨꯝ ꯆꯥꯕ ꯑꯁ ꯍꯥꯎꯋꯦ ꯑꯗꯨ ꯍꯩꯅꯧꯗꯤ ꯌꯥꯝꯅ ꯑꯗ ꯑꯩꯈꯣꯏꯅ ꯃꯔꯨꯗ ꯊꯥꯕ ꯌꯥꯕꯅꯦꯕꯀꯣ ꯑꯗꯨ ꯊꯥꯐꯝ ꯂꯩꯇꯕꯅꯤꯅꯅꯦ ꯑꯗꯨ ꯃꯥꯡꯍꯜꯂꯦ ꯍꯥꯎꯗꯤ ꯌꯥꯝ ꯍꯥꯎꯋꯦ
ꯍꯣꯏ ꯑꯗꯨꯅꯦ ꯄꯥꯟꯕ ꯀꯥꯟꯗ ꯌꯦꯡꯕ ꯌꯥꯝ ꯅꯨꯡꯉꯥꯏꯔꯝꯒꯅꯦꯕ ꯍꯥꯏꯕꯗꯤ ꯆꯥꯎꯔꯕꯅꯤꯅ ꯀꯣ ꯑꯗꯨꯝ ꯀꯩ ꯍꯥꯏꯅꯤ ꯍꯥꯏꯗꯤ ꯑꯅꯧꯕꯨꯝꯕ ꯄꯥꯝꯕꯁꯤ ꯌꯦꯡꯕ ꯆꯔꯣꯡ ꯆꯔꯣꯡ ꯄꯥꯝꯕꯗꯤ ꯅꯨꯡꯉꯥꯏꯅ ꯑꯗꯨ ꯆꯥꯎꯅꯒ ꯍꯦꯟ ꯅ ꯑꯃꯨꯛ ꯅꯨꯡꯉꯥꯏꯗꯣ ꯑꯣꯏꯗꯣꯏꯅꯦꯕ
ꯑꯗꯣ ꯑꯗꯨꯒꯤ ꯄꯥꯝꯕꯤꯗꯨꯁꯨꯅꯦ ꯀꯩꯁꯨ ꯌꯥꯝ ꯀꯟꯅ ꯆꯥꯎꯗꯦꯌꯦ ꯑꯩꯈꯣꯏ ꯏꯆꯦ ꯑꯗꯨꯅ ꯍꯥꯏꯅꯤꯀꯣ ꯄꯥꯝꯕꯤꯒꯁꯦ ꯌꯥꯝꯅ ꯃꯥꯒꯤ ꯃꯍꯩꯁꯦ ꯆꯥꯎꯔꯤꯁꯦ ꯄꯥꯝꯕꯤꯒ ꯌꯥꯝ ꯆꯥꯎꯔꯝꯗꯧ ꯃꯥꯟꯗ꯭ꯔꯥ ꯄꯥꯝꯕꯤꯒꯗꯨ ꯀꯩꯁꯨꯝꯇ ꯆꯥꯎꯗꯦ ꯑꯗꯨꯝ ꯄꯥꯟꯕꯗꯤ ꯌꯥꯝ ꯄꯥꯟꯕ ꯑꯗꯨꯒ
ꯎꯝ ꯑꯩꯈꯣꯏ ꯑꯗꯨꯝ ꯌꯦꯡꯕ ꯀꯥꯟꯗ ꯐꯖꯕ ꯆꯥꯎ ꯆꯥꯎꯅ ꯄꯥꯜꯂꯒ ꯌꯥꯝ ꯆꯥꯎꯅ ꯐꯖꯕ ꯑꯣꯏꯗꯣꯏꯅꯦꯕ ꯑꯗꯨ ꯍꯥꯏꯔꯒ ꯅꯍꯥꯋꯥꯢ ꯈꯏꯒꯤ ꯀꯩꯅꯣꯗꯣ ꯆꯥꯒꯤꯗꯕ ꯀꯨꯏꯔꯦꯅꯦ ꯀꯩ ꯍꯥꯏꯕ꯭ꯔꯥ ꯑꯩꯈꯣꯏꯒꯤ ꯍꯩꯔꯨ ꯀꯧꯇꯣꯡ ꯍꯥꯏꯕ꯭ꯔꯥ ꯅꯣꯏ ꯆꯥꯔꯛꯄ꯭ꯔꯥ ꯑꯗꯨꯏꯗꯣ ꯃꯍꯥꯛꯥꯡꯒꯄꯥꯟ ꯑꯣꯏꯔꯒ ꯊꯨꯝꯃꯣꯔꯣꯛ ꯍꯥꯞꯄꯒ ꯃꯦꯠꯂꯥ ꯆꯥꯒꯥꯟ ꯌꯥꯝ ꯍꯥꯎꯕꯅꯦꯕ
ꯑꯣ ꯍꯦꯒ ꯇꯣꯡꯗꯣ ꯈꯪꯉꯦ ꯑꯗꯨꯗꯤ ꯑ ꯑꯈꯣꯏ ꯆꯦ ꯍꯣꯏꯗ ꯄꯥꯝꯕꯤ ꯑꯆꯧꯕ ꯑꯃ ꯍꯧꯔꯤꯌꯦ ꯌꯥꯝ ꯊꯤꯅ ꯄꯥꯟꯖꯥꯠꯅꯤ ꯍꯦ ꯃꯥꯏ ꯃꯅꯥꯒꯗꯣ ꯌꯥꯝ ꯄꯥꯛ ꯑꯦꯕꯀꯣ ꯑꯗꯨꯒ ꯄꯥꯝꯕꯤꯗꯨꯁꯨ ꯈꯣꯏꯒꯤ ꯎꯝ ꯃꯁꯥ ꯃꯔꯦꯡ ꯌꯥꯝ ꯐꯜꯂꯒ ꯅꯦ ꯄꯥꯜꯂꯦ ꯑꯗꯨ ꯃꯥꯁꯦ ꯑꯈꯣꯏꯒꯤ ꯃꯨꯜꯂꯛꯑ ꯀꯥꯟꯗꯗꯤ ꯈꯣꯏꯒꯤ ꯀꯣꯝꯂꯥ ꯃꯆꯨ ꯄꯨꯔꯥ ꯆꯪꯉꯦꯕꯀꯣ ꯑꯗꯨꯒ ꯃꯨꯟꯗ꯭ꯔꯤꯉꯩꯒꯤ ꯃ ꯃꯨꯟꯗ꯭ꯔꯤꯉꯩꯒꯤ ꯃꯔꯛꯇꯨꯅꯅꯦ ꯑꯈꯣꯏꯒꯤ ꯍꯪꯒꯥꯝꯄꯥꯟ ꯃꯆꯨ ꯑꯣꯏꯅ ꯑꯣꯏꯔꯒꯅꯦ ꯈꯪꯗꯦ ꯃꯁꯛꯁꯨ ꯌꯥꯝ ꯐꯖꯩꯌꯦꯕ ꯈꯪꯕ꯭ꯔꯥ ꯃꯈꯥ ꯇꯥꯔꯛꯄꯗꯗꯤ ꯑꯗꯨꯝ ꯑꯗꯨꯝ ꯀꯩ ꯍꯥꯏꯅꯤ ꯕꯨꯛ ꯂꯥꯎꯅ ꯑꯗꯨꯝ ꯇꯥꯔꯛꯄꯗ ꯑꯗꯨꯝ ꯀꯥꯏꯕꯗꯣ ꯑꯣꯏ ꯌꯦꯕ ꯌꯥꯝ ꯋꯥꯡꯅ ꯍꯧꯋꯦꯕ ꯃꯥꯁꯦ ꯈꯪꯕ꯭ꯔꯥ ꯅꯦꯝꯅ ꯍꯧꯗꯦꯕ ꯄꯥꯝꯕꯤꯗꯤ ꯌꯥꯝ ꯋꯥꯡꯕ ꯍꯥꯏꯇꯥꯔꯦ ꯃꯣꯏꯒꯤꯗꯤ ꯃꯤ ꯑꯇꯩꯒꯤꯗꯤ ꯈꯪꯗꯦꯀꯣ ꯈꯣꯏ ꯆꯦ ꯍꯣꯏꯗ ꯍꯧꯕꯗꯨꯗꯤ ꯌꯥꯝ ꯋꯥꯡꯅ ꯍꯧꯋꯦꯕ ꯑꯗꯨꯒꯅ ꯈꯪꯗꯦ ꯃꯅꯝꯒ ꯅꯨꯡꯁꯤꯔꯒ ꯌꯥꯝ ꯍꯥꯎꯏꯤ ꯆꯥꯕꯗ
ꯑꯗꯨ ꯍꯧꯖꯤꯛꯁꯨ ꯍꯧꯔꯤꯕ꯭ꯔꯣ ꯗꯨꯝ ꯂꯩ ꯑꯗꯨ ꯆꯥꯕꯗꯨꯁꯨ ꯌꯥꯝ ꯍꯥꯎꯕꯅꯦ ꯍꯥꯏꯗꯤ ꯁ꯭ꯋꯥꯏꯗꯗꯤ ꯍꯧꯕꯗꯤ ꯍꯧꯋꯦ ꯑꯗꯨ ꯇꯥꯔꯁꯨ ꯍꯥꯏꯗꯤ ꯀꯩꯅꯣ ꯇꯧꯗ꯭ꯔꯦꯕ ꯑꯗꯨꯝ ꯅꯍꯥꯟꯋꯥꯏ ꯗꯧꯅ ꯆꯥꯎꯔ ꯆꯥꯎꯔ ꯍꯧꯕꯗꯣ ꯑꯣꯏꯗ꯭ꯔꯦꯕ ꯑꯗꯩ ꯁꯪꯉꯤ ꯀꯥꯏ ꯍꯦꯛꯈꯤꯕꯅꯤ ꯈꯪꯗꯦ ꯀꯩꯅꯣ ꯇꯧꯗꯦ ꯈꯪꯗꯦ ꯑꯗꯨꯝ ꯑꯃꯨꯟꯕꯗꯤ ꯇ ꯊꯦꯡꯅꯗꯕꯗꯣ ꯍꯧꯅꯗꯤ ꯃꯌꯥꯝ ꯍꯧꯔꯤꯅꯦꯕ ꯑꯗꯨꯗꯩꯗ ꯑꯃꯨꯟꯕ ꯀꯩꯀꯥ ꯊꯦꯡꯅꯗꯕ ꯑꯗꯨꯃꯥꯏꯅ ꯇꯧꯋꯦ
ꯎꯝ ꯈꯣꯏ ꯆꯦ ꯍꯣꯏꯗꯤ ꯍꯧꯔꯤ ꯑꯗꯒꯤ ꯃꯣꯏꯒꯤꯗꯤ ꯌꯥꯝ ꯃꯣꯏꯁꯨ ꯍꯩꯔꯥ ꯌꯥꯝ ꯍꯧꯋꯦ ꯃꯣꯏꯁꯨ ꯍꯤꯡꯒꯣꯜ ꯌꯥꯝ ꯆꯥꯎꯋꯦ ꯕ ꯑꯗꯨꯅꯅꯦ ꯀꯩꯅꯣ ꯑꯩꯈꯣꯏꯒꯤ ꯍꯩꯀ꯭ꯔꯨ ꯃꯣꯏꯗ ꯍꯧꯔꯤꯁꯦ ꯑꯗ ꯍꯩꯀ꯭ꯔꯨ ꯄꯥꯝꯕꯤꯗꯨꯁꯨ ꯌꯥꯝ ꯋꯥꯡꯉꯦ ꯃꯣꯏꯒꯤꯗꯣ ꯆꯩꯒꯨꯝꯕ ꯑꯝ ꯇꯧꯔꯦ ꯍꯦꯛꯇꯗꯤ ꯌꯥꯗꯦ ꯑꯗꯒꯤ ꯑꯈꯣꯏꯒꯤ ꯑꯃ ꯃꯣꯏ ꯄꯨꯈ꯭ꯔꯤꯄꯥꯟꯗ ꯍꯧꯕꯗꯣ ꯃꯃꯤꯡ ꯀꯥꯎꯒ꯭ꯔꯦꯅꯦ ꯈꯣꯏꯒꯤ ꯆꯤꯡꯗꯒ ꯌꯥꯝ ꯍꯥꯎꯧꯕ ꯈꯣꯏ ꯍꯩꯕꯣꯡ ꯃꯥꯟꯕ ꯑꯃ ꯃꯅꯨꯡꯗ ꯑꯩꯈꯣꯏꯒꯤ ꯑ ꯍꯩꯕꯣꯡꯒꯤ ꯇꯥꯏꯞꯇ ꯇꯧꯔꯒ ꯃ ꯑꯗꯨꯅ ꯑꯃꯨꯛ ꯍꯥꯎꯕꯗꯣ ꯍꯩꯔꯤꯠ ꯍꯥꯏꯕ꯭ꯔꯣ ꯃꯃꯤꯡꯗꯨꯣ ꯑꯩ ꯀꯥꯎꯈ꯭ꯔꯦ ꯑꯣ ꯑꯗꯨ ꯑꯗꯨꯒꯤꯗꯨꯁꯨ ꯑꯥ ꯑꯗꯨꯒꯤꯗꯨꯁꯨ ꯍꯥꯎꯋꯤ ꯃꯣꯏꯗ ꯑꯗꯒꯤ ꯀꯩ ꯀꯩꯅꯣ ꯍꯩ ꯃꯈꯟ ꯌꯥꯝ ꯍꯧꯕꯅꯤꯅꯦ ꯃꯣꯏꯁꯦ ꯍꯤꯡꯒꯣꯜ ꯆꯥꯎꯕꯅꯤꯅ ꯄꯨꯡꯊꯥ ꯊꯥꯌꯦꯕ ꯈꯣꯏ ꯃꯥꯝꯃꯗꯣ ꯑꯩꯈꯣꯏꯒꯤ ꯍꯤꯡꯒꯣꯜ ꯀꯣꯏꯕ ꯌꯥꯝ ꯀꯜꯂꯦꯕꯀꯣ ꯑꯗꯒꯤ ꯂꯩ ꯃꯔꯨ ꯑꯣꯏꯅ ꯂꯩꯁꯤꯗꯤ ꯍꯦꯛꯇ ꯑꯔꯣꯏꯕꯗꯅꯦ ꯃꯣꯏꯗ ꯍꯧꯔꯤ ꯃꯌꯥꯝꯁꯤꯗꯤ ꯂꯩꯒꯤ ꯃꯈꯜ ꯁꯨꯡꯈꯩ ꯑꯩꯈꯣꯏꯒꯤ ꯂꯩꯒꯤ ꯃꯦꯂꯥ ꯇꯧꯕꯗꯒ ꯃꯣꯏꯒꯤ ꯑꯊꯣꯏ ꯑꯍꯦꯟ ꯇꯥꯟꯅꯕꯗꯣ ꯑꯗꯨꯒ ꯑꯗꯨꯝ ꯌꯥꯎꯏꯕ꯭ꯔ ꯈꯪꯕ꯭ꯔꯥ ꯑꯗꯩ ꯍꯩꯅꯤꯡ ꯖꯣꯝꯒꯁꯦ ꯒꯝꯂꯥꯗꯒꯁꯦ ꯇꯦꯛ ꯊ ꯉꯩ ꯄꯥꯜꯂꯤ ꯀꯣꯝꯂꯥ ꯆꯝꯄ꯭ꯔꯥ ꯑꯗꯩ ꯄꯨꯡꯗꯣꯟ ꯑꯃꯨꯕ ꯑꯗꯩ ꯃꯣꯔꯣꯛ ꯑꯉꯧꯕꯒꯗꯨꯗꯤ ꯑꯩꯈꯣꯏꯗꯤ ꯑꯉꯥꯡ ꯄꯤꯛꯇ꯭ꯔꯨ ꯑꯣꯏꯉꯩꯗ ꯑꯗꯨꯝ ꯈꯪꯉꯛꯑꯦ ꯃꯥꯅ ꯊꯥꯕꯒꯤꯀꯣ ꯃꯣꯏꯗꯤ ꯃꯦꯂꯥ ꯌꯥꯎꯕꯅꯤꯅ ꯑꯗꯨꯒꯨꯝꯕ ꯃꯈꯜ ꯃꯈꯥ ꯃꯌꯥꯝꯒꯤ ꯂꯩꯁꯨ ꯀꯔꯤ ꯀꯔꯥ ꯃꯌꯥꯝꯁꯦ ꯂꯩꯌꯦꯕ ꯀꯩꯀꯩ ꯑꯁ ꯅꯣꯕꯥꯞ ꯀꯁꯤꯗꯤ ꯑꯗꯨꯝ ꯒꯝꯂꯥꯗ ꯄꯥꯟ ꯖꯥꯠꯅꯤꯍꯦ ꯐꯖꯈ꯭ꯔꯖꯥꯠꯅꯤ ꯃꯣꯏꯗ ꯄꯥꯟꯕ ꯃꯌꯥꯝꯗꯣ ꯑꯗꯒꯤ ꯀꯦꯛꯇꯁ ꯄꯥꯝꯕꯤꯒ ꯁꯤꯅꯅꯦ ꯑꯁ ꯐꯖꯒ ꯖꯥꯠꯅꯦ ꯇꯤꯡꯒꯪ ꯇꯤꯡꯒꯪ ꯌꯨꯕ ꯊꯦꯡꯕꯗ ꯇꯤꯡꯒꯪ ꯌꯨꯕ ꯁꯥꯠꯂꯛꯄꯗꯗꯤ ꯑꯔꯣꯏꯕꯤꯅꯦ ꯐꯖꯔꯤꯁꯦ ꯑꯗꯩ ꯃꯣꯏꯗꯤ ꯃꯣꯏꯗꯤ ꯀꯣꯂꯣꯝ ꯁꯦꯝꯕꯀꯥꯏꯅ ꯇꯧꯔꯒ ꯑꯩꯈꯣꯏꯒꯤ ꯑꯃꯒ ꯑꯃꯒ ꯑꯃꯨꯛ ꯑ ꯈꯣꯏꯒꯤ ꯀꯩꯅꯣ ꯃꯥꯟꯅꯕꯗꯣ ꯀꯩ ꯍꯥꯏꯅꯤ ꯃꯥꯒꯤ ꯀꯩꯅꯣꯗꯣ ꯎꯝ ꯃꯈꯜꯗꯤ ꯃꯥꯟꯅꯔꯒ ꯖꯥꯠ ꯑꯃꯃꯝ ꯑꯣꯏꯕ ꯑꯗꯨ ꯖꯥꯠ ꯃꯥꯟꯅꯗꯕ ꯑ ꯃꯥꯟꯅ ꯗꯕ ꯖꯥꯠ ꯑꯅꯤꯗꯣ ꯑꯃꯨꯛ ꯇꯤꯟꯖꯟ ꯅꯔꯒꯅꯦ ꯑ ꯂꯩꯗꯣ ꯑꯃꯈꯛꯇꯪꯗ ꯑꯣꯏꯅ ꯄꯨꯟꯅ ꯁꯥꯠꯂꯟꯕꯤ ꯈꯪꯗꯦ ꯌꯥꯝ ꯍꯩ ꯃꯥꯅ ꯑꯗꯨꯃꯥꯏꯅ ꯀꯣꯠꯂꯣꯝ ꯁꯦꯝ ꯁꯦꯝꯗꯅ ꯌꯥꯝ ꯇꯧꯋꯦ ꯑꯗꯒꯤ ꯂꯩꯍꯥꯎ ꯂꯩꯍꯥꯎ ꯑꯉꯥꯡꯕꯁꯤꯗꯤ ꯒꯝꯂꯥꯗ ꯀꯩꯁꯨ ꯌꯥꯝ ꯁꯥꯠꯅꯗꯕꯅꯦꯕꯀꯣ ꯑꯗꯣ ꯃꯥꯗꯤꯅꯦ ꯑꯗꯨ ꯁꯦꯝꯃꯒꯅꯦ ꯁꯥꯠꯍꯜꯂꯤ ꯌꯥꯝ ꯍꯩꯌꯦ ꯃꯣꯏ ꯃꯦꯂꯥ ꯑꯗꯨꯝ ꯌꯥꯎꯕꯅꯤꯅ ꯌꯥꯝ ꯍꯩꯖꯥꯠꯅꯤ ꯃꯥꯗꯤ ꯑꯗꯒꯤ ꯑꯩꯈꯣꯏ ꯏꯃꯨꯡ ꯃꯅꯨꯡ ꯑꯌꯌ ꯑ ꯌꯨꯝ ꯃꯅꯨꯡꯗ ꯊꯝꯅꯅꯕ ꯂꯩ ꯃꯈꯜꯒꯁꯤꯗ ꯑꯔꯣꯏꯕꯗꯅꯤ ꯃꯅꯥꯒꯁꯦ ꯑꯁ ꯌꯥꯝ ꯊꯤꯅ ꯄꯥꯛꯈ꯭ꯔꯖꯥꯠꯅꯤꯍꯦ ꯑꯩꯈꯣꯏꯗꯁꯨ ꯑꯩ ꯑꯩꯈꯣꯏꯒꯤ ꯃꯥꯡꯒꯣꯟꯜꯗ ꯑꯃ ꯊꯥꯔꯝꯕꯅꯦ ꯑꯩꯅ ꯃꯥꯃꯅ ꯄꯤꯔꯛꯇꯅ ꯑꯗ ꯍꯧꯖꯤꯛꯇꯤ ꯁꯤꯈ꯭ꯔꯦꯗ ꯐꯖꯅ ꯋꯥꯡꯉꯒ ꯃꯉꯥꯒꯗꯨ ꯄ ꯇ ꯃꯥꯟꯗ ꯃꯥꯟꯗ ꯄꯥꯛꯑꯒ ꯁꯜꯂꯒ ꯍꯧꯔꯝꯕꯅꯦ ꯍꯧꯖꯤꯛꯇꯤ ꯁꯨꯝ ꯁꯦꯝꯕꯤꯗꯕꯗꯩ ꯂꯩꯒꯤꯗ꯭ꯔꯦ ꯑꯗꯨꯁꯨ
ꯍꯣꯏ ꯃꯥꯅꯦ ꯑꯗꯨꯗꯤ ꯅꯣꯏ ꯃꯥꯝꯃ ꯍꯣꯏ ꯂꯩꯔꯤꯀꯥꯟꯗ ꯇꯧꯔꯝꯕ ꯋꯥꯅꯦ ꯍꯧꯖꯤꯛꯇꯤ ꯑꯃꯨꯛ ꯁꯦꯕꯥ ꯁꯤꯕꯗꯨ ꯉꯝꯗꯔꯗꯤ ꯂꯩ ꯃꯌꯥꯝꯗꯣ ꯂꯣꯏ ꯍꯣꯏ ꯍꯩꯕꯨꯗꯤ ꯊꯥꯖꯤꯜꯂꯒ ꯑꯗꯨꯝ ꯄꯥꯟꯕ ꯄꯣꯠꯅꯤ ꯍꯣꯏ ꯒꯝꯂꯥ ꯗꯒꯨꯝꯕ ꯊꯥꯕ ꯄꯣꯠꯁꯤꯗꯤ ꯑꯗꯨꯝ ꯁꯤꯈ꯭ꯔꯅꯤ ꯑꯗꯨꯗ ꯅꯠꯇ꯭ꯔꯕ ꯂꯩꯕꯥꯛꯇ ꯀꯩꯗ ꯊꯥꯍꯧꯕꯗ ꯑꯗꯨꯝ ꯍꯤꯡꯉꯒ ꯂꯩꯍꯧꯕꯀꯣ ꯑꯗꯨ ꯅꯠꯇꯕ ꯑꯇꯩꯩꯗꯤ ꯂꯣꯏ ꯁꯤꯔꯝꯃꯅꯤ ꯍꯧꯖꯤꯛ ꯀꯝ ꯂꯩꯔꯝꯃꯔꯣꯏꯗ ꯍꯥꯏꯗꯤ ꯃꯣꯏ ꯁꯦꯕꯥ ꯇꯧꯕꯤꯗꯗꯤ ꯑꯗꯨꯝ ꯁꯤꯕꯅꯦꯕ ꯑꯩꯒꯤꯁꯤꯗ ꯃꯌꯥꯝ ꯊꯔꯝꯃꯦꯕꯀꯣ ꯑꯗꯨ ꯁꯦꯕꯥ ꯇꯧꯗ꯭ꯔꯕꯅꯤꯅ ꯑꯩ ꯂꯥꯛꯀꯥꯟꯗ ꯂꯣꯏꯅ ꯀꯪꯉꯒ ꯑꯝꯇ ꯂꯩꯔꯝꯗ꯭ꯔꯦ ꯒꯝꯂꯥꯗ ꯉꯥꯏ ꯂꯩꯔꯝꯃꯦꯕ
ꯎꯝ ꯃꯥꯅꯤ ꯃꯣꯏꯁꯨ ꯁꯦꯕꯥꯗꯨ ꯇꯧꯕꯗꯨ ꯉꯝꯗꯕꯅꯤꯅꯅꯦ ꯃꯣꯏꯒꯤ ꯃꯣꯏꯒꯤ ꯃꯣꯏꯒꯤꯗꯤ ꯃꯣꯏꯒꯤ ꯑ ꯌꯨꯝ ꯃꯃꯥꯡ ꯊꯪꯕꯗꯨꯗ ꯄꯨꯈ꯭ꯔꯤꯒꯤ ꯅꯥꯀꯟꯗ ꯋꯥ ꯃꯌꯥꯝ ꯍꯧꯋꯦꯕ ꯀꯣ ꯑꯗꯨꯒꯤ ꯋꯥꯈꯣꯡꯗꯨꯗ ꯑꯈꯣꯏꯒꯤ ꯎꯝ ꯀꯩ ꯍꯥꯏꯇꯥꯔꯦ ꯑ ꯂꯩ ꯈꯔꯗꯤ ꯂꯩꯔꯤꯕꯀꯣ ꯊꯥꯏꯅꯒꯤ ꯂꯩ ꯑꯗꯨꯗꯨꯒ ꯑꯃꯨꯛ ꯑꯩꯈꯣꯏꯒꯤ ꯎꯔꯤꯔꯩ ꯍꯥꯏꯒꯗ꯭ꯔꯥ ꯀꯩ ꯍꯥꯏꯗꯣꯏꯅꯣ ꯑꯩꯈꯣꯏꯒꯤ ꯎꯗ ꯅꯞꯄ ꯅꯞꯄꯒ ꯊꯥꯕꯗꯣ ꯑꯗꯨꯒꯨꯝꯕ ꯑꯗꯨꯒꯨꯝꯕ ꯃꯌꯥꯝ ꯑꯃꯗꯤ ꯂꯩꯔꯤꯕ ꯉꯁꯥꯏꯒꯤ ꯑ ꯀꯩꯅꯣ ꯄꯨꯈ꯭ꯔꯤꯒꯤ ꯅꯥꯀꯟꯗꯗꯣ ꯎ ꯑꯆꯧ ꯑꯆꯧꯕꯁꯨ ꯃꯌꯥꯝ ꯍꯧꯔꯤꯕ ꯋꯥ ꯅꯠꯇꯕ ꯑꯗꯨ ꯎꯗꯨꯅ ꯅꯞꯄ ꯅꯞꯄꯒ ꯊꯥꯔꯤ ꯑꯗꯨꯒꯨꯝꯕ ꯃꯌꯥꯝ ꯑꯝꯗꯦ ꯑꯗꯨ ꯃꯉꯥꯏꯔꯦ ꯍꯤꯡꯍꯧꯔꯤꯁꯦ ꯑꯗꯒꯤ ꯊꯥꯔꯨꯒꯨꯝꯕ ꯈꯔꯁꯨ ꯊꯥꯔꯤ
ꯁꯦꯕꯥ ꯇꯧꯔꯗꯤ ꯂꯣꯏ ꯁꯤꯕꯅꯤ ꯌꯥꯗꯕꯅꯤ ꯑꯗꯨꯕꯨꯗꯤ
ꯎꯝ
ꯅꯪ ꯉꯁꯤ ꯊꯕꯛ ꯇꯧꯗ꯭ꯔꯕꯣ
ꯉꯁꯤ ꯊꯕꯛꯁꯦ ꯉꯁꯤꯗꯤ ꯀꯩꯅꯣ ꯑꯣꯏꯅ ꯇꯧꯔꯦ ꯑ ꯉꯁꯥꯏ ꯑꯩꯈꯣꯏ ꯗꯗꯥ ꯏꯕꯥꯅꯤ ꯊꯕꯛ ꯍꯜꯂꯛꯀꯥꯟꯗ ꯉ ꯀꯩꯅꯣ ꯂꯥꯏ ꯈꯣꯏꯔꯝ ꯆꯠꯂꯨ ꯍꯜꯂꯛꯀꯥꯟꯗ ꯑ ꯌꯥꯝꯗꯕꯤꯗ ꯗ꯭ꯔꯖꯟ ꯗ꯭ꯔꯖꯟ ꯇꯔꯥꯃꯨꯛꯇꯤ ꯁꯨꯔꯝꯒꯅꯤ ꯑꯗꯨꯗꯣ ꯑꯩꯈꯣꯏꯅ ꯍꯧꯔꯤꯗꯣ ꯑꯗꯨꯃꯥꯏꯅ ꯍꯧꯔꯦ ꯑꯗꯨꯗꯨꯒ ꯃꯈꯣꯏ ꯆꯥꯛ ꯆꯥꯊꯣꯛꯑꯦ ꯑꯗꯨꯗꯨꯒ ꯆꯥꯛ ꯆꯥꯕ ꯍꯦꯛ ꯇꯣꯛꯄꯒ ꯑꯩꯈꯣꯏ ꯂꯝꯕꯤ ꯁꯦꯝꯕꯒꯤ ꯃꯣꯏ ꯖꯦꯁꯦꯕꯤ ꯀꯩꯀꯥꯗꯣ ꯂꯥꯛꯑꯦ ꯈꯣꯠꯂꯦ ꯍꯥꯏꯕꯗꯒꯤ ꯑꯩꯈꯣꯏ ꯇꯣꯇꯤ ꯄꯌꯥꯞꯇꯣ ꯁꯦꯝꯍꯧꯗ ꯌꯥꯔꯔꯣꯏ ꯃꯣꯏꯗꯤ ꯂꯩꯕꯥꯛ ꯊꯥꯕ ꯂꯥꯛꯏꯅꯦꯕ ꯂꯩꯕꯥꯛ ꯇꯦꯝꯊꯣꯛꯄꯒꯤꯅꯦꯕ ꯖꯦ ꯁꯤ ꯕꯤꯃꯨꯛ ꯂꯥꯛꯏꯁꯤꯅ ꯑꯗꯨꯗꯨꯅ ꯂꯩꯕꯥꯛꯁꯦ ꯇꯦꯝꯊꯣꯛꯑꯒꯗꯤ ꯌꯥꯔꯣꯏꯅ ꯃꯣꯏꯅ ꯍꯥꯏꯔꯕꯅꯤꯅ ꯑꯩꯈꯣꯏ ꯄꯥꯏꯌꯞꯇꯣꯝꯇ ꯁꯦꯝꯍꯧꯖꯦꯟ ꯇꯧꯔꯒ ꯑꯩꯈꯣꯏꯒꯤ ꯎꯝ ꯌꯣꯠ ꯑꯁꯥꯡꯕ ꯑꯃ ꯂꯩꯔꯨꯔꯦ ꯗꯗꯥ ꯏꯕꯥꯅꯤ ꯆꯠꯂꯒ ꯎꯝ ꯑꯗꯨꯗꯨꯒ ꯌꯣꯠ ꯃꯅꯨꯡꯗꯨꯗ ꯄꯥꯏꯞꯇꯣ ꯐꯨꯝꯃꯒ ꯑꯗꯨꯒꯤ ꯁꯦꯝꯕ ꯂꯣꯏꯔꯛꯇ ꯉꯥꯏꯔꯤꯅꯤ ꯍꯧꯖꯤꯛꯇ
ꯑꯝ ꯅꯨꯡꯊꯤꯟꯒꯤꯗꯤ ꯀꯩꯝ ꯇꯧꯔꯣꯏꯗ꯭ꯔ ꯑꯗꯨꯗꯤ
ꯇꯧꯗꯣꯏꯅꯦ ꯑꯗꯨ ꯍꯧꯖꯤꯛ ꯁꯦꯝꯃ ꯂꯣꯏꯗ ꯉꯥꯏꯔꯤꯌꯦ ꯂꯥꯛꯄ ꯊꯥꯅꯈꯤꯁꯦ ꯍꯥꯏꯔꯒ ꯑꯗꯨꯒ ꯑꯃꯨꯛ ꯃꯤꯒꯤ ꯍꯌꯦꯡ ꯄꯣꯠꯄꯤꯌꯨ ꯍꯥꯏꯅꯦꯕꯀꯣ ꯑꯗꯨꯗꯨꯒꯤ ꯑꯃꯨꯛ ꯄꯤꯗ꯭ꯔꯒꯗꯤ ꯌꯥꯗꯦꯗꯅ ꯃꯤ ꯅꯨꯡꯇꯤꯒꯤ ꯑꯗꯨꯝ ꯂꯧꯅꯕ ꯃꯤꯅꯤꯅ ꯑꯗꯨꯗꯒꯤ ꯍꯧꯖꯤꯛ ꯑꯁ ꯑꯩꯈꯣꯏꯗꯥꯥꯅ ꯉꯥꯁꯥꯏꯗꯩ ꯍꯥꯏꯅꯤ ꯑꯩꯅ ꯁꯤ ꯊꯕꯛꯁꯦ ꯇꯧ ꯂꯩꯔꯤꯁꯤꯕꯨ ꯍꯣꯔꯦꯟ ꯑꯆꯥꯞ ꯄꯣ ꯍꯧꯕꯗꯨꯕꯨ ꯅꯪꯈꯤꯗ꯭ꯔꯅꯦ ꯍꯌꯦꯡ ꯄꯤꯌꯨ ꯍꯥꯏꯗꯨꯕꯨ ꯄꯤꯗ꯭ꯔꯗꯤ ꯌꯥꯝ ꯅꯨꯡꯉꯥꯏꯔꯔꯣꯏꯅ ꯇꯧꯔꯒ ꯁ꯭ꯋꯥꯏꯗ ꯑꯩꯈꯣꯏꯗꯥꯅ ꯁꯣꯜꯂꯤꯅꯦ ꯑꯣ ꯍꯧꯖꯤꯛ ꯍꯧꯔꯅꯤ ꯍꯣꯔꯦꯟ ꯊꯦꯡꯉꯁꯨ ꯊꯦꯡꯅ ꯉꯁꯤꯗꯤ ꯇꯧꯗꯕ ꯌꯥꯗꯕ ꯄꯣꯠꯅꯤꯅ ꯑꯗꯨꯝ ꯇꯧꯗꯣꯏꯅꯤ꯫
ꯑꯗꯨꯅꯦ ꯑꯩ ꯁꯦꯟꯁꯨ ꯇꯥꯟꯗꯕ ꯌꯥꯗꯦ ꯀꯩꯅꯣ ꯇꯧꯗ꯭ꯔꯗꯤ ꯅꯠꯇ꯭ꯔꯥ ꯒ꯭ꯌꯥꯟ ꯇꯥꯗꯦꯗ
ꯑꯁ ꯑꯗꯨꯅꯤ ꯌꯥꯝ ꯋꯥꯏꯗ ꯌꯥꯝ ꯋꯥꯏꯗ ꯍꯥꯏꯕꯗꯤ ꯁꯨꯝ ꯊꯕꯛꯇꯨ ꯂꯣꯏꯔꯀꯥꯟꯗꯨꯕꯨꯗꯤ ꯑꯗꯨꯝ ꯐꯕ ꯉꯁꯥꯏꯒꯤ ꯂꯣꯏꯁꯟꯗꯕꯅꯤꯅꯀꯣ ꯑꯁ ꯅꯪꯒꯗ꯭ꯔꯥ ꯅꯪꯉꯣꯏꯗ꯭ꯔꯥ ꯍꯥꯏꯕꯒꯤ ꯑꯩꯈꯣꯏ ꯋꯥꯈꯜ ꯆꯔꯥꯡꯅꯕꯗꯣ ꯑꯗꯨꯁꯨ ꯇꯧꯋꯦꯕ ꯈꯪꯕ꯭ꯔꯥ ꯑꯗꯨ ꯃꯤꯒꯤ ꯗꯤ ꯄꯤꯗ ꯌꯥꯗꯕꯅꯤꯅ ꯑꯩꯈꯣꯏꯅ ꯅꯪꯗ꯭ꯔꯒꯗꯤ ꯃꯤꯅ ꯀꯔꯤ ꯈꯟꯗꯣꯏꯅꯣꯅ ꯈꯜꯂꯒꯅ ꯑꯗꯨꯃꯥꯏꯅ ꯑꯗꯨꯝ ꯋꯥꯈꯜꯁꯦ ꯋꯥꯕꯗꯣ ꯑꯗꯨ ꯑꯣꯏ ꯍꯥꯏꯕ ꯉꯝꯅꯕꯕꯨꯗꯤ ꯑꯗꯨꯝ ꯍꯣꯠꯅꯕ
ꯎꯝ ꯑꯗꯨꯅꯤ ꯈꯪꯗꯦ ꯇꯧꯔꯤꯁꯦ ꯍꯥꯏꯗꯤ ꯑꯃ ꯑꯃ ꯃꯇꯦꯡ ꯄꯥꯡꯅꯒꯗꯕꯁꯨ ꯀꯩꯅꯣ ꯇꯧꯗꯕ ꯅꯨꯡꯉꯥꯏ ꯌꯥꯏꯐꯕ ꯑꯃꯝꯇ ꯌꯥꯎꯅꯗꯕ ꯅꯠꯇꯕꯅꯤꯅ ꯎ ꯄꯥꯏ ꯂꯩ ꯇꯦꯅꯦ ꯑꯗꯨꯅꯤ
ꯑꯗꯨꯅꯤ ꯇꯧꯔꯤꯁꯦ ꯒ꯭ꯌꯥꯟ ꯇꯥꯗꯦ꯫
ꯍꯣꯏ ꯐꯔꯦ ꯑꯗꯨꯗꯤ ꯑꯩ ꯊꯝꯒꯦꯀꯣ ꯉꯥꯛꯇꯪ ꯂꯩꯔꯒ ꯑꯃꯨꯛ ꯇꯧꯔꯛꯀꯦ꯫
ꯍꯣꯏ ꯍꯣꯏ꯫